ꯑꯣ ꯃꯔꯨꯞꯄꯨ ꯊꯕꯛ ꯆꯤꯟꯕꯔꯣ ꯉꯥꯛꯇꯪ ꯁꯥꯟꯅꯕ ꯌꯥꯗꯣꯔꯣ
ꯆꯤꯟꯗꯤꯌꯦ ꯌꯥꯅꯤꯌꯦ
ꯎꯝ ꯄꯨ
ꯀꯩꯝ ꯇꯧꯗꯦ ꯁꯨꯝ ꯇꯨꯝꯕꯁꯤꯔꯅ ꯍꯥꯏꯐꯦꯠ ꯆꯪꯉꯝꯃꯤꯅꯤ
ꯌꯥꯝ ꯇꯨꯃꯤꯗ ꯃꯔꯨꯞꯇꯤ
ꯎꯝ ꯀꯩꯁꯨꯌꯥꯝ ꯉꯟꯕ ꯑꯣꯏꯗ꯭ꯔꯦꯗ ꯍꯧꯖꯤꯛ
ꯎꯝ ꯉꯟꯕꯨꯗꯤ ꯌꯥꯝ ꯉꯟꯗ꯭ꯔꯦ ꯑꯗꯨꯑꯣꯏꯁꯨ ꯍꯧꯖꯤꯛꯀꯥꯟꯁꯤ ꯃꯤ ꯃ ꯊꯦꯡ ꯊꯦꯡ ꯇꯨꯝꯅꯕꯥꯖꯤꯗ ꯃꯔꯨꯞꯁꯨ ꯑꯗꯨꯒꯤ ꯑꯊꯦꯡ ꯇꯨꯝꯕ ꯃꯔꯛꯇ ꯌꯥꯎꯔꯤꯔꯥ ꯈꯜꯂꯨꯕ ꯑꯩꯅ ꯁꯨꯝ
ꯎꯝ ꯑꯩꯗꯤ ꯊꯦꯡꯕꯗꯣ ꯑꯣꯏ ꯐꯣꯟ ꯀꯩꯀꯥ ꯌꯥꯝ ꯀꯟꯅ ꯌꯦꯡꯉ ꯂꯩꯕꯁꯦ ꯏꯁꯥ ꯐꯕ ꯑꯣꯏꯗꯦꯗꯅ ꯑꯗꯨꯒꯤ
ꯎꯝ ꯉꯟ ꯉꯟꯅ ꯇꯨꯝꯃ ꯉꯟꯉꯟ ꯂꯣꯏꯁꯤꯟꯕ
ꯎꯝ
ꯉꯟꯅ ꯍꯧꯒꯠꯂꯦ ꯃꯔꯨꯞꯇꯤ
ꯑꯧ ꯉꯟꯅ ꯍꯧꯒꯠꯂꯦ ꯃꯇꯝ ꯆꯥꯅ ꯍꯥꯏꯇꯥꯔꯦ
ꯐꯩꯅꯦ ꯑꯗꯨꯗꯤ ꯃꯔꯨꯝ ꯌꯥꯝ ꯐꯕ ꯊꯕꯛꯅꯤꯅꯦ ꯑꯗꯨꯗꯤ
ꯎꯝ
ꯃꯔꯨꯞꯁꯦ
ꯎꯝ ꯄꯨꯡ ꯇꯔꯦꯠ ꯇꯔꯦꯠꯇꯤ ꯑꯗꯨꯝ ꯁꯣꯏꯗꯕꯤ ꯇꯨꯝꯃꯦ ꯍꯥꯏꯇꯥꯔꯦ
ꯑꯣ ꯐꯩꯅꯦ ꯐꯩꯅꯦ ꯃꯔꯨꯞꯇꯤ ꯄꯨꯡ ꯇꯔꯦꯠ ꯇꯔꯦꯠꯇꯤ ꯁꯣꯏꯗꯣꯏꯗ꯭ꯔꯦꯕ ꯍꯛꯆꯥꯡ ꯐꯅꯕ ꯍꯥ
ꯍꯣꯏ ꯇꯨꯝꯍꯧꯗ꯭ꯔꯗꯤ ꯏꯁꯥꯁꯦ ꯀꯌꯥ ꯅꯨꯡꯉꯥꯏꯕ ꯋꯥꯠꯂꯦꯕ ꯍꯦꯛꯇ ꯊꯕꯛ ꯇꯧꯕ ꯈꯣꯠꯄꯗ ꯄꯨꯛꯅꯤꯡ ꯆꯪꯗꯕ ꯑꯗꯨꯒꯨꯝꯕꯗꯣ ꯇꯧꯋꯤ ꯇꯨꯝꯍꯧꯗ꯭ꯔꯗꯤ
ꯇꯨꯝꯕ ꯆꯥꯕ ꯐꯖꯅ ꯆꯥꯡ ꯅꯥꯏꯗ꯭ꯔꯗꯤꯀꯣ ꯏꯁꯥꯥꯏ ꯇꯕꯅꯤ
ꯍꯣꯏ ꯅꯪꯗꯤ ꯄꯨꯡ ꯀꯌꯥ ꯀꯌꯥꯃꯨꯛꯀ ꯇꯨꯝꯒꯦ
ꯑꯩꯁꯨ ꯑꯃꯍꯤꯅꯤꯗ ꯃꯔꯨꯞ ꯍꯥꯏꯗꯤ ꯑꯗꯨꯝ ꯑꯩꯕꯨ ꯈꯤꯇꯪ ꯊꯦꯡꯅ ꯑꯗꯨꯝ ꯇꯨꯝꯃꯦ
ꯎꯝ
ꯍꯧꯒꯠꯛꯄꯁꯨ ꯈꯔ ꯊꯦꯡꯅ ꯍꯧꯒꯠꯂꯦ ꯍꯥꯏꯗꯤ ꯁꯨꯝ ꯅꯨꯃꯤꯗꯥꯡꯒꯨꯝꯕꯗ ꯁꯨꯝ ꯊꯦꯡꯕ ꯅꯨꯃꯤꯗꯥꯡ ꯑꯊꯦꯡꯕ ꯄꯥꯝꯖꯕ ꯍꯥꯏꯇꯥꯔꯦ
ꯎꯝ ꯑꯗꯨ ꯌꯥꯝ ꯐꯠꯇꯦꯅꯦ
ꯐꯕꯨꯗꯤ ꯐꯠꯇ꯭ꯔꯤꯅꯦ ꯑꯗꯣ ꯃꯔꯨꯞ ꯀꯩ ꯍꯥꯏꯅꯤ ꯁꯨꯝ ꯍꯥꯏꯅꯒꯤꯕꯩ ꯀꯩꯍꯥꯏꯗꯣꯏꯅꯣ ꯀꯩꯍꯥꯏꯗꯣꯅꯣ ꯑꯌꯨꯛ ꯉꯟꯅ ꯍꯧꯒꯠꯄꯁꯦ ꯍꯦꯛꯇ ꯉꯝꯗꯕ ꯃꯔꯨꯞ ꯉꯟꯅ ꯍꯧꯔꯗꯤꯀꯣ ꯃꯤꯠ ꯆꯥꯡꯁꯤ ꯕꯪꯕꯪꯁꯥ ꯊꯥꯒꯠꯂꯒ ꯇꯨꯝꯅꯤꯡꯉ ꯑꯝ ꯂꯩꯕ ꯍꯥꯏꯇꯥꯏ ꯏꯁꯥꯗꯨꯗ ꯍꯩꯅꯗꯕ
ꯎꯝ ꯄꯨꯡꯁꯤꯡ ꯁꯨꯗꯕꯒꯤꯅꯦ ꯑꯗꯨꯗꯣ ꯈꯔ ꯉꯟꯅ ꯇꯨꯝꯕꯤꯔꯣ ꯈꯔ ꯉꯟꯅ ꯍꯧꯒꯠꯄꯤꯔꯛꯑꯣ ꯀꯩꯁꯨꯝ ꯊꯣꯏꯗꯣꯛꯄ ꯇꯧꯔꯔꯣꯏ ꯑꯁꯦꯡꯕ ꯅꯨꯡꯁꯤꯠ ꯐꯪꯕꯁꯤꯗꯤ ꯑꯩꯉꯟꯇꯥꯗꯅ ꯍꯦꯜꯂꯤꯗꯅ
ꯃꯥꯅꯤ ꯑꯗꯨꯕꯨꯗꯤ ꯆꯨꯝꯃꯤꯅꯤꯅ ꯑꯌꯨꯛ ꯉꯟꯇꯥ ꯇꯧꯕ ꯊꯕꯛꯁꯤꯅ ꯄꯨꯛꯅꯤꯡ ꯆꯪꯏꯤ ꯌꯥꯝ ꯐꯩ ꯈꯣꯠꯂꯤ ꯂꯥꯏꯔꯤꯛ ꯂꯥꯏꯁꯨꯗ ꯄꯥꯕꯁꯨ ꯄꯨꯛꯅꯤꯡ ꯆꯪꯅꯕ ꯌꯥꯝ ꯊꯨꯅ ꯈꯪꯒꯜꯂꯤ ꯈꯣꯠꯀꯜꯂꯤ ꯍꯥꯏꯔꯤꯕꯒꯤꯅꯣ ꯑꯍꯜ ꯂꯃꯟꯁꯤꯡꯅꯗꯤ
ꯎꯝ ꯍꯣꯏ ꯑꯗꯨꯅꯤ ꯑꯗꯨ ꯈ ꯈ ꯈꯪꯕꯤꯌꯨꯅꯦ
ꯍꯣꯏ ꯃꯔꯨꯞ ꯑꯩꯁꯨ ꯁꯨꯝ ꯁꯦꯝꯗꯣꯛ ꯁꯤꯔꯅ ꯁꯨꯝ ꯀ ꯇꯧꯕꯅꯤ ꯍꯦꯛꯇ ꯉꯝꯗꯕ ꯍꯦꯛꯇ ꯉꯝꯗꯕ ꯑꯗꯨ
ꯎꯝ ꯐꯠꯂꯥꯎ ꯁꯦꯝꯗꯣꯛꯄꯗꯤ ꯉꯝꯃꯣꯏ ꯎꯝ
ꯎꯝ
ꯍꯥꯟꯅ ꯐꯠ ꯂꯥꯎꯅ ꯁꯦꯝꯗꯣꯛꯄꯗꯒꯤꯁꯨ ꯉꯝꯃꯣꯏ ꯇꯞꯅ ꯇꯞꯅ ꯃꯤꯅꯤꯠ ꯃꯉꯥ ꯑꯃ ꯍꯣꯏ ꯃꯤꯅꯤꯠ ꯃꯉꯥ ꯃꯉꯥ ꯑꯃ ꯃꯤꯅꯤꯠ ꯇꯔꯥ ꯑꯃ ꯁꯨꯝ ꯉꯟꯈꯠꯂ ꯉꯟꯈꯠꯂꯒ ꯑꯗꯩ ꯇꯨꯝꯕꯩ ꯆꯥꯡꯁꯨ ꯈꯔ ꯈꯔ ꯉꯟꯈꯠꯅ ꯉꯟꯈꯠꯅ ꯇꯨꯝꯈꯠꯂꯒ ꯑꯗꯨꯝ ꯄꯨꯡꯁꯤꯗꯨ ꯑꯗꯨꯝ ꯁꯨꯖꯒꯤ ꯄꯣꯠꯅꯦꯕ ꯑꯍꯥꯟꯕꯗ ꯉꯝꯗ꯭ꯔꯁꯨ ꯑꯅꯤꯁꯨꯕꯗ ꯑꯍꯨꯝ ꯁꯨꯕꯗ ꯑꯗꯨꯝ ꯉꯝꯖꯔꯛꯀꯗꯣꯏꯅꯦꯕ
ꯃꯥꯅ ꯆꯨꯝꯃꯤ ꯃꯔꯨꯞꯅ ꯇꯥꯛꯄꯤꯔꯤꯗꯣ ꯌꯥꯝ ꯆꯨꯝꯕ ꯃꯐꯝꯅꯤ ꯑꯗꯨꯗꯀꯣ ꯁꯨꯝ ꯏꯁꯥ ꯏꯁꯥꯁꯤꯅ ꯏꯁꯥꯅ ꯁꯨꯝ ꯇꯟꯕ ꯑꯣꯔ ꯁꯨꯝ ꯇꯟꯈꯤꯕꯗꯨꯗ ꯑꯗꯨꯝ ꯇꯧꯔꯤꯅꯤ ꯑꯗꯨ ꯍꯣꯏ ꯃꯔꯨꯞꯅ ꯑꯩꯁꯨ ꯑꯗꯨꯃꯥꯏꯅ ꯉꯝꯅꯕ ꯍꯣꯠꯅꯔꯦ ꯉꯟꯅ ꯇꯨꯝꯕ ꯉꯟꯅ ꯉꯟꯅ ꯂꯧꯕꯒ ꯀꯣ ꯑꯩꯈꯣꯏ ꯏꯄꯥ ꯏꯄꯨꯒꯤ ꯏ ꯄꯔꯣꯗ ꯑꯗꯨꯃꯥꯏꯅ ꯏꯁꯥ ꯐꯅꯕ ꯇꯧꯕ ꯐꯔꯝꯅꯤꯅ ꯐꯗꯤ
ꯗꯨꯅꯦ ꯑꯦꯛꯖꯥꯝ ꯐꯠ ꯅꯠꯇ꯭ꯔꯗꯤ ꯀꯃꯥꯏꯅ ꯇꯧ ꯊꯕꯛ ꯑꯃꯇ ꯃꯥꯏꯄꯨꯅꯅ ꯇꯧꯕ ꯉꯝꯃꯣꯏꯗꯣꯏꯅꯤꯅ
ꯃꯥꯅꯤ ꯃꯥꯅꯤ ꯑꯗꯣ ꯃꯔꯨꯞꯄꯨ ꯉꯁꯤ ꯅꯨꯃꯤꯗꯥꯡꯁꯤꯕꯨ ꯀꯔꯤ ꯀꯔꯤ ꯏꯟꯁꯥꯡ ꯀꯃꯥꯏ ꯀꯃꯥꯏꯅ ꯀꯔꯤ ꯃꯊꯦꯜ ꯆꯥꯁꯤꯟꯈ꯭ꯔꯒꯦ
ꯎꯝ ꯏꯔꯣꯜꯂꯒ ꯑꯗꯨꯝ ꯆꯥꯁꯤꯟꯈ꯭ꯔꯦ ꯍꯥꯏꯇꯥꯔꯦ
ꯀꯔꯤ ꯀꯔꯤ ꯏꯔꯣꯜꯂꯤꯅꯣ ꯍꯥꯢꯁꯦ
ꯃꯌꯥꯟ ꯃꯌꯥꯟꯅꯤ ꯀꯣꯂꯤ ꯍꯋꯥꯏꯔꯣ ꯑꯗꯩꯗꯤ ꯁꯦꯕꯣꯠ ꯈꯔꯁꯨ ꯌꯥꯎꯔꯦ ꯑꯗꯨꯃꯥꯏꯅ ꯇꯧꯔꯒ ꯌꯣꯡꯆꯥꯛ ꯃꯔꯨ ꯈꯔꯑ
ꯏꯃꯩ ꯌꯣꯡꯆꯥꯛ ꯃꯔꯨ ꯌꯣꯡꯆꯥꯛ ꯃꯔꯨ ꯀꯌꯥꯝ ꯆꯥꯖꯤꯟꯈ꯭ꯔꯕ
ꯌꯣꯡꯆꯥꯛ ꯃꯔꯨꯄꯥꯉ ꯃꯝꯗꯤ ꯇꯔꯥꯃꯨꯛ ꯍꯦꯛꯇ ꯁꯖꯤꯟꯒꯅꯤ
ꯎꯝ ꯌꯥꯝꯃꯨ ꯌꯥꯝꯗꯦ ꯀꯩꯅꯣ ꯃꯤꯗꯤ ꯌꯥꯡꯈꯩ ꯆꯥꯝꯃ ꯆꯥꯕ ꯌꯥꯎꯅꯩ ꯄꯣꯅꯤꯗ ꯅꯪꯒꯤꯗꯤ ꯌꯥꯝꯗꯦꯗ ꯃꯔꯨꯞꯀꯤꯗꯨꯗꯤ
ꯍꯣꯏ ꯑꯗꯨꯅꯦ ꯑꯁꯨꯝ ꯍꯦꯟꯒꯠꯂꯛꯈꯤꯗꯣꯏꯅꯤ ꯅꯣꯡꯃ ꯅꯣꯡꯃꯒꯤꯁꯨ ꯁꯨꯡ ꯑꯩꯁꯨ
ꯍꯩꯕꯕꯨꯗꯤ ꯍꯩꯔꯦ ꯑꯗꯨꯗꯩꯗ ꯃꯤ ꯃꯃꯥꯡꯗ ꯃꯅꯝꯗꯣ ꯈꯤꯇꯪ ꯀꯩꯅꯣ ꯇꯧꯒꯗ꯭ꯔꯥꯅ ꯍꯛꯆꯥꯡꯗꯨꯁꯨ ꯈꯒꯔ ꯁꯨꯝ ꯐꯕꯗꯨꯗ ꯁꯨꯝ ꯆꯥꯈꯠꯂꯛꯏꯖ
ꯌꯥꯏ ꯌꯥꯏ ꯀꯩꯁꯨ ꯀꯥꯏꯗꯦ ꯃꯔꯨꯞꯀꯤ ꯑꯄꯥꯝꯕꯅꯤ ꯑꯗꯨꯕꯨꯗꯤ ꯑꯩꯗꯤ ꯀꯣ ꯌꯣꯡꯆꯥꯛ ꯃꯖꯤ ꯌꯥꯝ ꯄꯥꯝꯕ ꯍꯥꯏꯇꯥꯔꯦ ꯊꯤꯗ꯭ꯔꯤ ꯑꯗꯨꯝ ꯑꯩꯅ ꯈ ꯑꯗꯨꯝ ꯀꯨ ꯀꯨꯟꯊ꯭ꯔꯥ ꯑꯃꯨꯛꯀꯪ ꯌꯧꯝꯗ꯭ꯔꯖꯥꯠꯂꯥ ꯈꯪꯗ꯭ꯔꯤꯗ ꯑꯃꯨꯛꯊ ꯆꯦ ꯆꯥꯛ ꯆꯥꯕꯗ ꯍꯥꯏꯕꯅꯤ ꯏꯗꯪꯁꯨ
ꯑꯗꯨ ꯑꯗꯨ ꯃ ꯍꯥꯏꯏꯖ ꯑꯃꯨꯛ ꯂꯍꯥꯟꯅ ꯑꯃꯨꯛ ꯆꯠꯀꯔꯤ ꯇꯧꯋ ꯑꯃꯨꯛ ꯆꯗꯤ ꯑꯃꯨꯛ ꯆꯥꯛ ꯑꯃꯨꯛ ꯆꯥꯛꯕꯒꯤ
ꯑꯗꯨꯒꯤ ꯆꯥꯡ ꯁꯨꯔꯝ ꯃꯈꯩ ꯁꯨꯔꯣꯟꯗ꯭ꯔ ꯁꯨꯝ ꯑꯩꯅ ꯃꯥꯟꯕ ꯍꯥꯏꯇꯥꯔꯦ
ꯍꯣꯏ ꯃꯤ ꯃ ꯃꯁ ꯍꯥꯥ
ꯀꯔꯤꯕ
ꯃꯤ ꯃꯌꯥꯝ ꯃꯌꯥꯝ ꯆꯥꯅꯕꯅꯦꯕ ꯑꯗꯨꯝ ꯈꯣꯡ ꯍꯥꯝꯕ ꯈꯣꯠꯄꯗꯁꯨ ꯅꯨꯡꯉꯥꯏꯗꯅ
ꯃꯤꯒꯤ ꯌꯣꯡꯆꯥꯛꯥꯕꯗꯔ ꯏꯔꯣꯜꯂꯀꯥꯟꯗ ꯌꯣꯡꯆꯥꯛ ꯏꯪꯀꯣꯜꯂ ꯆꯥꯕ ꯌꯣꯡꯆꯥꯛꯄꯣꯡ ꯆꯥꯕ ꯌꯥꯝ ꯂꯩꯈꯔꯦ ꯅꯪ ꯌꯣꯡꯆꯥꯛ ꯅꯪꯁꯤꯔꯤ
ꯍꯣꯏ ꯃꯤ ꯌꯥꯎꯗ꯭ꯔꯁꯨ ꯌꯥꯏ ꯍꯥꯏꯅꯕ ꯃꯤ ꯂꯩꯅꯤ
ꯎꯝ ꯃꯤ ꯍꯧꯖꯤꯛꯀꯥꯟꯗꯤ ꯍꯆꯥꯛ ꯄꯥꯝꯗꯕ ꯃꯤꯗꯤ ꯂꯩꯇ꯭ꯔꯦ ꯆꯠꯄ ꯈꯔ ꯈꯛꯇꯅꯤ ꯍꯥꯏꯦ
ꯍꯣꯏ ꯊꯥꯏꯅꯗꯩ ꯑꯗꯨꯝ ꯄꯥꯝꯅꯔꯛꯄ ꯄꯣꯠꯅꯤ ꯈꯪꯅꯗꯕ ꯊꯥꯏꯅꯗꯅ
ꯀꯔꯤꯅꯣ ꯈꯪꯅꯗꯕ ꯍꯥꯏꯇꯤ ꯃꯔꯨꯞ
ꯍꯧꯖꯤꯛꯀꯥꯟꯗꯤ ꯐꯣꯟ ꯅꯨꯡ ꯀꯩꯀꯥꯁꯦ ꯌꯥꯝ ꯄꯥꯏꯔꯕꯅꯤꯅ ꯀꯅꯥꯅ ꯀꯔꯤ ꯆꯥꯔꯤ ꯀꯅꯥꯅ ꯀꯔꯤ ꯄꯥꯝꯃꯤ ꯈꯣꯠꯂꯤ ꯍꯥꯏꯕꯕꯁꯤ ꯐꯣꯡꯗꯣꯛꯅꯔꯛꯄ ꯅꯤꯅ ꯈꯪꯑꯦ
ꯎꯝ
ꯊꯥꯏꯅꯉꯩ ꯃꯇꯝꯗꯗꯤ ꯑꯗꯨꯒꯨꯝꯕꯗꯣ ꯀꯔꯤꯝ ꯂꯩꯇꯕꯅꯤꯅ ꯑꯗꯨꯝ ꯃꯥꯏ ꯃꯥꯏ ꯇꯨꯃꯤꯟ ꯇꯨꯃꯤꯟ ꯄꯪꯆꯥ ꯆꯥꯏ ꯑꯗꯩ ꯍꯧꯖꯤꯛ ꯀꯥꯟꯗꯤ ꯌꯥꯝꯅ ꯑꯩꯁꯤ ꯆꯥꯏ ꯍꯥꯏꯔꯒ ꯌꯥꯝꯅ ꯎꯠꯆꯅꯤꯡꯕꯁꯨ ꯑꯗꯨꯝ ꯇꯧꯅꯕꯁꯨ ꯇꯧꯅꯔꯦꯗꯅ
ꯃꯥꯅꯤ ꯃꯥꯅꯤ ꯃꯣꯏꯒꯤ ꯆꯥꯔꯒ ꯈꯣꯠꯂꯒ ꯊꯥꯒꯠꯄ ꯈꯣꯠꯄ ꯃꯌꯥꯝ ꯂꯩꯗꯅ ꯆꯥꯕ ꯈꯣꯠ ꯇꯧꯔꯒ ꯄꯩꯁꯥ ꯐꯪꯕꯁꯨ ꯃꯌꯥꯝ ꯂꯩ ꯄꯨꯣꯠꯅꯤ ꯑꯗꯨꯒꯤ ꯇꯧꯅꯔꯤꯅꯤ ꯃꯤ ꯃꯣꯏꯁꯤ ꯁꯨ
ꯎꯝ ꯃꯈꯣꯟ ꯑꯃ ꯊꯣꯛꯏꯅꯦ ꯐꯣꯟꯁꯦ ꯀꯩꯗꯧꯔꯦ
ꯀꯩ ꯃꯈꯣꯟ ꯊꯣꯛꯀꯦ ꯍꯥꯌꯁꯦ
ꯈꯪꯗꯦ ꯁꯣꯔ ꯀꯟꯅ ꯀꯟꯅ ꯍꯣꯟꯕꯩꯨ ꯃꯈꯣꯜ ꯀꯩꯅꯣ ꯊꯣꯛꯏ
ꯎꯝ ꯈꯔ ꯐꯔꯕꯣ ꯍꯧꯖꯤꯛꯇꯤ
ꯐꯔꯦ ꯐꯔꯦ
ꯑꯩꯅ ꯐꯣꯟ ꯑꯗꯨ ꯅꯛꯁꯤꯜꯂ ꯊꯝꯕ ꯑꯗꯨꯒꯤ ꯑꯣꯏꯔꯝꯒꯅꯤ
ꯎꯝ
ꯃꯔꯨꯞꯄꯨ ꯍꯧꯖꯤꯛꯀꯥꯟꯁꯤꯕꯨ ꯀꯣꯏꯕ ꯈꯣꯠꯄ ꯆꯠꯇ꯭ꯔꯕꯣ ꯂꯩꯔꯣ ꯀꯃꯥꯏꯅ ꯇꯧꯒꯅꯦ
ꯍꯧꯖꯤꯛꯀꯥꯟꯁꯦ ꯌꯨꯝꯗ ꯑꯗꯨꯝ ꯂꯩꯔꯦ ꯃꯇꯝꯁꯦ ꯀꯌꯥ ꯐꯕ ꯑꯣꯏꯗꯕꯁꯤꯗ ꯃꯇꯝꯅ ꯅꯠꯇꯦ ꯃꯤꯅꯦ ꯍꯥꯏꯒꯗ꯭ꯔꯥ ꯃꯇꯝꯕꯨꯗꯤ ꯌꯥꯝ ꯐꯕ
ꯎꯝ ꯑꯗꯨ ꯅꯣꯡ ꯐꯥꯗꯣꯛ ꯑꯩ ꯀꯣꯏ ꯆꯠꯂꯨꯁꯤꯔꯕ ꯑꯩ ꯅꯍꯥꯟ ꯑꯃ ꯍꯣꯏ ꯃꯅꯥꯛ ꯅꯛꯄꯗ ꯄꯥꯠ ꯑꯃ ꯂꯩꯌꯦꯕꯀꯣ ꯑꯗꯨꯗ ꯆꯠꯂꯨꯕꯅꯤ ꯌꯥꯝ ꯅꯨꯡꯉꯥꯏ ꯍꯤꯒ ꯇꯣꯡꯉꯀꯣ ꯍꯤ ꯒꯥꯡꯖꯦ ꯑꯩꯈꯣꯏꯅ ꯇꯣꯡꯖꯔꯒ ꯑꯩꯈꯣꯏꯅ ꯊꯧꯖꯒꯦꯁꯨ ꯌꯥ ꯑꯩꯈꯣꯏꯅ ꯍꯩ ꯍꯩ ꯍꯤ ꯊꯧꯕ ꯍꯩꯨ ꯈꯣꯠꯄ ꯇꯧꯔꯗꯤ ꯑꯗꯨꯀꯣ ꯑꯗꯨꯝ ꯊꯧꯖꯔꯒ ꯇꯧꯕ ꯌꯥꯏꯑꯕ ꯅꯍꯥꯟꯗꯨ ꯅꯨꯃꯤꯗꯥꯡ ꯋꯥꯏꯔꯝ ꯍꯛꯆꯤꯠ ꯂꯥꯡꯒꯦ ꯊꯣꯛꯎꯕꯅꯦ ꯑꯗꯨꯅ ꯍꯤ ꯇꯣꯡꯉꯒ ꯅꯨꯡꯉꯥꯏ ꯑꯩꯈꯣꯏꯒꯤ ꯏꯪ ꯏꯪ ꯂꯥꯎꯔꯒ ꯊꯧꯕ ꯌꯥꯝ ꯅꯨꯡꯉꯥꯏꯕ ꯍꯥꯏꯇꯥꯔꯦ ꯄꯥꯠꯇꯨꯗ ꯑꯗ ꯉꯥꯒꯁꯤꯀꯣ ꯆꯥꯔꯕ ꯄꯨꯜꯂꯞ ꯆꯥ ꯉꯥ ꯆꯥꯕ ꯎꯕꯁꯦ ꯀꯣ ꯌꯥꯝ ꯅꯨꯡꯉꯥꯏꯕꯗꯣ ꯏꯁꯥꯗ ꯑꯗꯨꯒꯤ ꯃꯔꯨꯞ ꯅꯣꯡꯃ ꯆꯠꯂꯨꯁꯦꯗ ꯌꯦꯡꯍꯟꯅꯤꯡꯕꯩ ꯍꯥꯏꯔꯤꯅꯤꯅ ꯑꯩꯅ ꯍꯥꯏꯔꯤꯁꯦ
ꯍꯣꯏ ꯆꯠꯂꯨꯁꯦ ꯌꯥꯏꯌꯦ ꯅꯨꯡꯉꯥꯏꯔꯕꯅꯦ ꯑꯩꯁꯨ ꯑꯗꯨꯃꯥꯏꯅ ꯇꯧꯕ ꯃꯐꯝꯗꯣ ꯆꯠꯅꯤꯡ ꯆꯠꯅꯤꯡ ꯂꯩꯔꯝꯃꯤꯅꯤ
ꯎꯝ ꯑꯗꯨꯅꯤ ꯆꯠꯂꯨꯔꯁꯤ ꯃꯊꯪ ꯁꯨꯇꯤ ꯂꯩꯕ ꯅꯨꯃꯤꯠꯇ ꯀꯣ ꯀꯣꯛ ꯆꯠꯂꯨꯔꯁꯤ ꯑꯗꯨꯅ ꯐꯔꯅꯤ ꯃ ꯗꯀ ꯕꯣꯔꯥ ꯁꯤꯡꯁꯨ ꯆꯥꯔꯒ ꯀꯩꯅꯣꯁꯨ ꯌꯦ ꯄꯥꯠꯇꯨ ꯌꯦꯡꯕ ꯅꯨꯡꯉꯥꯏꯕꯅꯦꯕ
ꯎꯝ
ꯌꯦꯎꯨꯛ ꯇꯣꯡꯉꯒ ꯑꯩꯈꯣꯏꯒꯤ ꯊꯔꯣꯒꯁꯤ ꯌꯥꯝ ꯄꯥꯜꯂꯦ ꯃꯔꯨꯞꯇ ꯃꯔꯨꯞꯁꯨ ꯄꯥꯝꯃꯝꯅꯤ ꯊꯔꯣ ꯌꯥꯝꯥꯜꯂꯤꯗ
ꯎꯝ ꯍꯣꯏ ꯑꯁ ꯀꯩꯅꯣꯒ ꯇꯧꯔꯒ ꯊꯝꯅꯥ ꯂꯥꯀꯣꯟꯗꯒ ꯇꯧꯔꯒ ꯊꯝꯅꯥꯗꯨꯗꯣ ꯀꯣꯠꯂꯒꯒ ꯆꯥꯕꯗꯣ ꯍꯧꯖꯤꯛ ꯅꯣꯡ ꯆꯨꯕꯁꯨꯒꯖ ꯍꯧꯔꯛꯑꯒ ꯑꯗꯨꯟ ꯊꯝꯕꯥꯟ ꯈꯔꯥ ꯈꯔꯥ ꯄꯟ ꯇꯧꯅꯔꯛꯅꯤ
ꯎꯝ ꯍꯧꯖꯤꯛꯇꯤ ꯑꯗꯨꯅ ꯃꯔꯨꯞꯅ ꯄꯥꯝꯗꯣ ꯑꯩꯈꯣꯏ ꯐꯣꯇꯣ ꯐꯨꯇꯣ ꯚꯤꯗꯤꯑꯣ ꯀꯥꯞꯄ ꯐꯖꯕ ꯍꯥꯏꯇꯥꯔꯦ ꯌꯥꯝꯅ
ꯎꯝ
ꯑꯩ ꯑꯉꯥꯡꯈꯩ ꯂꯥꯛ ꯂꯥꯛꯇꯅ ꯃꯌꯥꯝ ꯂꯝꯅꯔꯤꯅꯤ ꯑꯩꯈꯣꯏ ꯚꯗꯤꯑꯣ ꯅꯨꯡꯗꯣ ꯐꯣꯇꯣ ꯑꯣꯏꯔꯁꯦ
ꯑ ꯅꯍꯥꯟꯋꯥꯏꯗꯧꯅ ꯌꯥꯝ ꯀꯟꯅ ꯄꯥꯝꯕꯕꯨꯗꯤ ꯑꯣꯏꯗ꯭ꯔꯦꯗ ꯐꯣꯇꯣ ꯚꯤꯗꯤꯑꯣꯒꯁꯦ
ꯎꯝ ꯅꯍ ꯑꯩꯗꯤ ꯃꯔꯨꯞꯁ ꯌꯥꯝ ꯄꯥꯝꯃꯝꯕꯅꯤ ꯍꯧ ꯐꯈ꯭ꯔꯕ
ꯎꯝ ꯍꯨꯖꯤ ꯆꯍꯤ ꯍꯥꯞ ꯆ ꯂꯕꯅꯤꯅ ꯈꯔꯥ ꯒꯌ꯭ꯥꯟ ꯇꯥꯔꯦ ꯍꯥꯏ ꯇꯥꯔꯦ
ꯅꯣꯡꯃ ꯆꯠꯂꯨꯁꯦ ꯃꯐꯝꯗꯨꯗ ꯐꯖꯕ ꯌꯥꯝ ꯅꯨꯃꯤꯗꯥ ꯑꯃ ꯀꯣꯏꯊꯣ ꯑꯣꯣ ꯁꯤꯡꯖꯨ ꯆꯥꯒ ꯆꯁ ꯑꯃ ꯊꯛꯑꯒ ꯌꯥꯝ ꯅꯨꯡꯉꯥꯏꯅ ꯂꯩꯔꯒ ꯑꯃꯨꯛ ꯍꯜꯂꯛꯁꯤ
ꯎꯝ ꯍꯣꯏ
ꯐꯔꯦ ꯐꯔꯦ ꯃꯔꯨꯞ ꯑꯗꯨꯗꯤ ꯃꯊꯪ ꯑꯗꯨ ꯆꯠꯀꯥꯟꯗ ꯊꯦꯡꯅꯔꯁꯤꯀꯣ
ꯎꯝ ꯎꯝ
ꯊꯃꯦ ꯊ
ꯑꯣꯈꯦ